ꯍꯜꯂꯣ
ꯅꯪꯕꯨ ꯍꯧꯖꯤꯛꯀꯥꯟꯁꯦ ꯊꯕꯛꯀ ꯆꯤꯜꯂꯤꯕꯣ
ꯆꯤꯟꯗꯤꯌꯦ ꯀꯩꯗꯧꯔꯒꯦ ꯊꯕꯛ ꯍꯥꯏꯁꯦ ꯑꯩꯈꯣꯏ ꯌꯨꯝꯗ ꯂꯩꯔꯕꯅꯤꯅ ꯍꯧꯖꯤꯛ ꯍꯧꯖꯤꯛꯇꯤ ꯊꯥꯔꯤꯕꯅꯤꯅ ꯑꯩꯈꯣꯏ ꯏꯃꯨꯡ ꯃꯅꯨꯡꯈꯩꯗꯤ ꯂꯧ ꯌꯩꯕ ꯅꯨꯃꯤꯠ ꯀꯩꯀꯩꯗ ꯊꯕꯛ ꯏꯪꯈꯥꯡ ꯈꯔ ꯈꯔ ꯆꯠꯄꯤ ꯃꯇꯦꯡ ꯄꯥꯡꯕ ꯑꯣꯏꯅ ꯑꯗꯨ ꯃꯉꯥꯏꯗ ꯑꯇꯩꯗꯤ ꯀꯔꯤꯝ ꯂꯩꯇꯦ ꯅꯤꯡꯊꯝꯊꯥꯅꯤꯅ ꯅꯨꯡꯁꯥ ꯈꯔ ꯌꯥꯏ ꯑꯗꯨꯝ ꯇꯧ ꯂꯩꯦ ꯑꯗꯨꯃꯥꯏꯅ
ꯑꯩꯁꯦ ꯅꯪꯉꯣꯟꯗ ꯋꯥ ꯑ ꯑꯃꯝꯇ ꯍꯥꯏꯒꯦ ꯇꯧꯕꯅꯤꯅꯦ ꯍꯟꯗꯛꯀꯤ ꯂꯥꯛꯇꯣꯔꯤꯕ ꯅꯣꯡꯃꯥꯏꯖꯤꯡꯁꯦ ꯁꯤꯗ ꯑꯩꯈꯣꯏꯗꯣ ꯂꯧ ꯑꯩꯈꯣꯏꯒꯤ ꯂꯧꯗꯣ ꯌꯩꯒꯦꯅ ꯇꯧꯕꯅꯦꯕ ꯑꯗꯨꯒꯤ ꯃꯤꯁꯦ ꯑꯝꯇꯅꯦ ꯍꯧꯖꯤꯛꯀꯥꯟꯁꯦ ꯃꯊꯪ ꯃꯊꯪ ꯅꯣꯡꯗꯣ ꯂꯩꯒ ꯂꯩꯇꯦꯒ ꯇꯧꯕꯒꯤꯅꯦ ꯌꯩꯅꯕꯁꯤꯗꯅꯦ ꯃꯤꯁꯦ ꯌꯩꯗꯧꯕꯒꯤ ꯃꯤꯗꯣ ꯑꯝꯇ ꯁꯪꯅꯗ꯭ꯔꯕ ꯑꯗꯨꯒꯤ ꯅꯪꯗꯣ ꯁꯪꯒꯗ꯭ꯔꯥ ꯑꯝꯇ ꯌꯥꯎꯁꯤꯔꯅ ꯍꯥꯏꯒꯦꯅ ꯇꯧꯔꯛꯏꯅꯤꯅꯦ
ꯑꯁ ꯌꯥꯏꯌꯦ ꯌꯥꯏꯌꯦ ꯅꯣꯡꯃꯥꯏꯖꯤꯡꯅꯦ ꯍꯥꯏꯕ ꯅꯠꯇ꯭ꯔꯣ
ꯃꯥꯅꯤ ꯃꯥꯅꯤ
ꯍꯣꯏ ꯍꯣꯏ ꯌꯥꯏꯌꯦ ꯌꯥꯏꯌꯦ ꯑꯩ ꯁꯪꯉꯦ ꯂꯥꯛꯀꯦ ꯂꯥꯛꯀꯦ ꯑꯌꯨꯛꯇꯩꯕꯨ ꯑꯗꯨꯝ ꯂꯥꯛꯑꯒꯦ ꯀꯩꯀꯩ ꯑꯗꯨꯝ ꯊꯕꯛ ꯏꯪꯈꯥꯡ ꯇꯧꯃꯤꯟꯅꯅꯕ ꯅꯣꯏꯗꯣ ꯃꯦꯆꯤꯟꯅ ꯌꯩꯗꯣꯏꯔꯣ ꯀꯩꯅ ꯌꯩꯗꯣꯏꯅꯣ ꯈꯨꯠꯅ ꯃꯤꯅ ꯌꯩꯕꯤ ꯇꯧꯗꯣꯏꯔꯣ
ꯂꯩꯔꯅꯤ ꯑꯌꯨꯛ ꯉꯟꯇꯥꯗꯒꯤ ꯂꯥꯛꯑꯣ ꯑꯗꯣ ꯆꯥꯛꯇꯣ ꯁꯤꯗ ꯑꯗꯨꯝ ꯆꯥꯔꯒꯅꯦ ꯀꯨꯝꯃꯒ ꯑꯍꯤꯡ ꯂꯦꯛꯊꯣꯛꯑꯁꯨ ꯌꯥꯏꯗꯅ ꯑꯗꯨ ꯅꯣꯡꯃꯝꯗꯤ ꯂꯦꯛꯄꯅꯗꯤ ꯐꯗꯣꯏꯕ
ꯍꯣꯏ ꯍꯣꯏ ꯌꯥꯏꯌꯦ ꯌꯥꯏꯌꯦ ꯂꯦꯛꯑꯁꯦ ꯑꯁ ꯅꯣꯏꯗꯤ ꯑꯗꯨꯗꯤ ꯃꯦꯆꯤꯟꯅ ꯌꯩꯔꯗꯤ ꯌꯥꯝꯅ ꯊꯨꯅꯗꯤ ꯂꯣꯏꯅꯕꯅꯦ ꯑꯗꯨꯗꯣ ꯃꯦꯆꯤꯟꯁꯤꯁꯨꯅꯦ ꯃꯦꯆꯤꯟ ꯑꯃꯁꯦ ꯅꯣꯡꯃꯗꯅꯦ ꯑꯣꯗꯔꯁꯦ ꯇꯔꯥ ꯀꯨꯟꯒꯤ ꯃꯊꯛꯇ ꯂꯩꯕꯒꯤꯅꯦ ꯑꯇꯣ ꯉꯟꯇ ꯂꯥꯛ ꯀꯩ ꯍꯥꯏꯔꯒꯅꯦ ꯑꯍꯤꯡ ꯅꯣꯡꯌꯥꯏꯗ ꯈꯔ ꯂꯥꯛꯄ ꯂꯥꯛꯇꯕꯤꯗ ꯈꯔ ꯇꯣꯛꯈꯤꯕ ꯑꯗꯨꯝꯕ ꯌꯥꯝꯅ ꯇꯧꯕꯅꯤꯀꯣ ꯐꯖꯅ ꯁꯣꯏꯗꯕꯤ ꯃꯇꯝ ꯑꯃꯥ ꯍꯥꯏꯅꯔꯒ ꯂꯥꯛꯅꯕ ꯐꯖꯅ ꯉꯥꯡꯅꯍꯧꯀꯣ ꯍꯧꯖꯤꯛꯀꯥꯟꯗꯤ ꯃꯦꯆꯦꯟ ꯉꯥꯛꯇ ꯌꯅꯔꯕꯅꯤꯅꯅꯦ ꯀ꯭ꯔꯤꯀꯤꯛ ꯄ ꯏꯟꯅꯔꯕꯅꯦ ꯃꯤꯁꯤꯡꯁꯦ
ꯉꯥꯡꯕꯨꯗꯤ ꯉꯥꯡꯅꯔꯤꯅꯤ ꯄꯨꯡꯗꯣ ꯅꯨꯡꯁꯥ ꯈꯔ ꯑꯗꯨꯝ ꯀꯩꯅꯣ ꯇꯧꯕ ꯌꯥꯔꯒꯗꯤ ꯈꯔ ꯕꯥꯔꯣ ꯃꯃꯥꯡꯗ ꯌꯩꯁꯤꯅ ꯑꯗꯨꯝ ꯍꯥꯏꯅꯕꯅꯦ ꯑꯗꯣ ꯍꯧꯖꯤꯛꯀꯥꯟꯁꯦ ꯅꯪꯅ ꯍꯥꯏꯒꯨꯝꯗꯅ ꯑꯗꯨꯃꯥꯏꯅꯅꯦ ꯃꯦꯆꯤꯟ ꯉꯥꯛꯇ ꯉꯥꯏꯅꯕꯒꯤꯅꯦ ꯑꯗꯨꯝ ꯑꯅꯛꯄꯗ ꯂꯧ ꯌꯩꯕ ꯈꯣꯠꯄ ꯂꯩꯕꯗꯣ ꯑꯗꯨꯗ ꯁꯪꯉꯒ ꯉꯥꯏꯔꯒꯅꯦ ꯑꯩꯈꯣꯏꯗ ꯄꯨꯔꯛꯒ ꯑꯗꯨꯃꯥꯏꯅ ꯇꯧꯗꯣꯏꯅꯤ ꯅꯠꯇ꯭ꯔꯗꯤꯅꯦ ꯃꯤꯅ ꯑꯣꯗꯔ ꯇꯧꯁꯤꯜꯂꯝꯃꯦ ꯄꯨꯡꯁꯤꯗ ꯇꯧꯔꯝꯃꯦ ꯍꯥꯏꯇꯥꯔꯁꯨꯅꯦ ꯑꯅꯛ ꯑꯅꯛꯄ ꯃꯤꯅ ꯑꯗꯨꯝꯅꯦ ꯇꯥꯞ ꯇꯥꯞ ꯐꯥꯅꯈꯤ ꯃꯣꯏꯁꯨ ꯋꯥ ꯉꯥꯡꯕ ꯉꯝꯗꯦ ꯑꯗꯒꯤ ꯃꯤꯒꯤ ꯌꯩꯔꯒ ꯂꯩ ꯃꯤꯅ ꯑꯩꯈꯣꯏꯁꯨ ꯇꯧꯊꯣꯛ ꯑꯩꯈꯣꯏꯗ ꯆꯠꯁꯦ ꯍꯥꯏꯕꯗꯨ ꯀꯃꯥꯏꯅ ꯆꯠꯂꯨꯅꯤꯒꯦ ꯑꯗꯨꯗꯨꯅꯅꯦ ꯑꯅꯛꯄꯗ ꯂꯩ ꯁꯃꯥꯏꯅ ꯌꯩꯔꯒ ꯑꯅꯛꯄꯗ ꯃꯣꯏꯒꯤ ꯑꯩꯈꯣꯏ ꯁꯤ ꯊꯪꯅꯕꯒꯤ ꯏꯆꯦ ꯑꯃꯒꯤ ꯍꯥꯟꯅ ꯌꯩꯒꯅꯤꯌꯦ ꯑꯗꯨꯒꯤ ꯃꯣꯏ ꯍꯦꯛ ꯌꯩꯕꯒꯅꯦ ꯑꯗꯨꯝ ꯁꯪꯉꯒ ꯂꯩꯔꯗꯧꯅꯤ ꯑꯗꯨꯗꯨꯒ ꯍꯦꯛ ꯂꯣꯏꯕꯒ ꯑꯩꯈꯣꯏꯗ ꯇꯧꯅꯕꯅ ꯑꯗꯨꯃꯥꯏꯅ ꯇꯧꯔꯤꯅꯦ ꯆꯥꯛꯀꯗꯣ ꯑ ꯑꯌꯨꯛ ꯉꯟꯇꯥꯗ ꯍꯧꯒꯠꯂꯒꯅꯤ ꯆꯥꯛꯀ ꯊꯣꯡ ꯈꯣꯠꯂ ꯇꯧꯔꯗꯕꯅꯤ ꯄꯨꯗꯅꯕꯒꯤ ꯏꯟꯖꯥꯡ ꯀꯩꯀꯥ ꯃꯊꯦꯜ ꯁꯦꯝꯕ ꯈꯣꯠꯄ ꯑꯗꯒꯤ ꯍꯩꯊꯥ ꯄꯣꯊꯥ ꯇꯧꯕꯩꯒꯗꯣ ꯂꯣꯏꯅꯅꯦ ꯍꯧꯖꯤꯛꯇꯒꯤ ꯍꯧꯅ ꯑꯍꯤꯡꯁꯤꯗꯅꯦ ꯁꯦꯝꯃꯒ ꯂꯣꯏꯅ ꯊꯝꯃꯝꯃꯗꯧꯅꯤ ꯍꯌꯦꯡ ꯍꯥꯊꯨ ꯍꯥꯊꯨ ꯑꯃꯨꯛ ꯑꯗꯨ ꯑꯃꯨꯛ ꯇꯧꯅ ꯂꯩ ꯑꯃꯃꯨꯛ ꯇꯧꯅ ꯂꯩ ꯃꯤꯅꯒ ꯈꯔ ꯂꯩꯔꯗꯤ ꯐꯩꯌꯦ ꯑꯗꯨꯅ ꯂꯣꯏꯅꯅꯦ ꯁꯦꯝꯗꯣꯛꯑꯒ ꯄꯨꯕ ꯌꯥꯕ ꯑꯗꯩ ꯄꯨꯗꯧꯕ ꯀꯩꯀꯩꯗꯣ ꯂꯣꯏꯅ ꯇꯧꯔꯒ ꯊꯝꯂꯝꯂꯗꯧꯅꯤ ꯑꯗꯣ ꯅꯪꯁꯨ ꯍꯌꯦꯡꯗꯣ ꯉꯟꯅ ꯑꯗꯨꯝ ꯂꯥꯛꯑꯣꯀꯣ
ꯍꯣꯏ ꯍꯣꯏ ꯉꯟꯅ ꯂꯥꯛꯀꯦ ꯉꯟꯅ ꯂꯥꯛꯀꯦ ꯊꯕꯛ ꯏꯪꯈꯥꯡꯗꯣ ꯀꯩꯀꯩꯅꯣ ꯑꯣꯏꯕꯣ ꯑꯗꯣ ꯅꯣꯏ ꯄꯣꯊꯥ ꯄꯣꯠ ꯀꯩ ꯇꯧꯗꯣꯏꯅꯣ ꯍꯋꯥꯏ ꯉꯥꯎꯕꯤꯒ ꯇꯧꯗꯣꯏ ꯑꯣꯏꯔꯗꯤ ꯇꯤꯡꯁꯤꯜꯂꯣ ꯉꯁꯤꯗ ꯑꯦꯗꯤ ꯅꯣꯡ ꯋꯥꯠꯂꯤꯉꯩꯗꯒꯤ ꯉꯟꯇꯥꯅ ꯁꯤꯟꯕ ꯂꯥꯡꯕꯗꯣ ꯍꯧꯔꯗꯧꯅꯤꯅ ꯑꯃꯨꯛ ꯄꯣꯛꯄꯒ ꯅꯪꯍꯧꯗ꯭ꯔꯗꯤ ꯈꯦꯆ꯭ꯔꯤꯒ ꯇꯧꯗꯣꯔꯣꯅꯤ ꯑꯗꯨꯝ ꯃꯌꯥꯝꯅ ꯇꯧꯅꯩꯅꯦ ꯍꯧꯖꯤꯛꯀꯥꯟꯗꯤ
ꯈꯦꯆ꯭ꯔꯤꯒꯨꯝꯕꯗꯤ ꯑꯃꯨꯛ ꯇꯧꯔꯔꯣꯏꯁꯤꯔꯥꯅ ꯈꯜꯂꯤꯅꯦ ꯆꯅꯥꯗꯣ ꯑꯣꯏꯅ ꯀꯩꯅꯣ ꯇꯧꯔꯒ ꯀꯤꯂꯤ ꯆꯅꯥ ꯑꯃ ꯇꯧꯔꯒ ꯆꯥꯕꯨꯗꯤ ꯄꯨꯊꯔꯅꯤ ꯑꯗꯒꯤ ꯍꯩ ꯈꯔ ꯑꯗꯨꯝ ꯍꯧꯔꯤꯈꯩꯗꯣ ꯑꯗꯨꯗꯣ ꯄꯨꯔꯒ ꯀꯩ ꯀꯩꯅꯣ ꯈꯪꯗꯦꯅꯦ ꯑꯗꯨꯃꯥꯏꯅꯗꯤ ꯋꯥꯈꯜ ꯍꯟꯗ ꯂꯩ ꯑꯗꯣ ꯀꯩꯀꯩ ꯄꯨꯕ ꯌꯥꯕꯒ ꯂꯩꯒꯦ ꯇꯧꯔꯤꯁꯤꯕꯣ ꯈꯔ ꯉꯟꯗꯣꯏꯅꯤꯅ ꯃꯤ ꯀꯩꯗꯨꯁꯨ ꯃꯕꯨꯛꯇꯣ ꯑꯃꯨꯛ ꯊꯟꯅ ꯄꯤꯖꯗꯗꯤ ꯌꯥꯗ꯭ꯔꯣ ꯍꯥꯏꯗꯤ ꯌꯨꯝꯗꯒꯤ ꯆꯥꯛꯇꯣ ꯆꯥꯕ ꯈꯣꯠꯄ ꯅꯪꯉꯛꯇꯧꯕꯗꯤ ꯅꯠꯇꯦꯗꯅ ꯑꯗꯨꯝ ꯍꯜꯂꯛꯑꯒ ꯁꯤꯗ ꯁꯤꯟꯕꯨꯗꯤ ꯁꯤꯟꯅꯦꯕꯨ ꯀꯃꯥꯏ ꯀꯃꯥꯏ ꯇꯧꯕꯅ ꯐꯗꯣꯏꯖꯥꯠꯅꯨꯅꯦ
ꯍꯣꯏ ꯍꯣꯏ ꯆꯥꯛꯇꯣ ꯇꯧꯔꯝꯃꯣ ꯏꯟꯖꯥꯡ ꯀꯩꯀꯥꯗꯣ ꯑꯩ ꯑꯩꯈꯣꯏꯗꯒꯤ ꯀꯩ ꯀꯩꯅꯣꯁꯨ ꯈꯔ ꯌꯦꯡꯉꯛꯑꯒꯦ ꯑꯗꯒꯤ ꯍꯩꯒꯨꯝꯕ ꯀꯩꯒꯨꯝꯕꯗꯣ ꯑꯗꯨꯝ ꯄꯣꯔꯛꯑꯒꯦ ꯑꯩꯅ ꯍꯥꯏꯗꯤ ꯆꯥꯛꯇꯣ ꯅꯣꯏꯗ ꯆꯥꯔꯗꯧꯅꯤꯅ ꯊꯕꯛ ꯁꯨꯕ ꯃꯤꯈꯩꯗꯨꯁꯨ ꯑꯗꯨꯃꯥꯏꯅ ꯈꯔ ꯇꯧꯔꯗꯤ ꯈꯔ ꯃꯤꯁꯨ ꯊꯕꯛ ꯁꯨꯗꯣꯏꯅꯤꯅ ꯈꯔ ꯍꯥꯎꯅ ꯄꯤꯖꯗ꯭ꯔꯗꯤ ꯅꯨꯡꯉꯥꯏꯇꯦꯅ ꯑꯗꯨꯅ ꯑꯩꯅꯁꯨ ꯀꯩ ꯀꯩꯅꯣ ꯌꯦꯡꯕ ꯌꯥꯕ ꯌꯦꯡꯁꯤꯜꯂꯛꯑꯒꯦ ꯁ꯭ꯋꯥꯏꯗꯒꯤꯗ ꯅꯪꯅ ꯑꯗꯨꯗꯥꯋꯥꯏꯗꯁꯨ ꯀꯩ ꯀꯩꯅꯣ ꯈꯔ ꯌꯦꯡꯁꯤꯜꯂꯝꯃꯣ
ꯑꯗꯨꯅꯦ ꯑꯗꯨꯅꯦ ꯌꯦꯡꯉꯒꯦ ꯃꯣꯏꯁꯨ ꯈꯤꯇꯪꯗ ꯍꯦꯛ ꯊꯋꯥꯏꯗꯨ ꯅꯨꯡꯉꯥꯏꯈꯤꯗ꯭ꯔꯗꯤ ꯊꯕꯛ ꯀꯗꯣ ꯍꯥꯏꯕꯒꯤ ꯋꯥꯅꯤ ꯎꯝ ꯑꯃꯨꯛ ꯁꯨꯅꯤꯡꯈꯤꯗ꯭ꯔꯗꯤ ꯑꯗꯨꯝ ꯑꯗꯨꯅꯤ ꯈꯜꯂꯤꯁꯦ ꯋꯥꯅꯕ ꯃꯤꯁꯤꯁꯨꯅꯦ ꯃꯣꯏ ꯃꯔꯤ ꯃꯉꯥ ꯁꯨꯅꯅꯕ ꯅꯦꯛꯄꯁꯤꯗꯅꯦ ꯀꯌꯥꯗꯤ ꯌꯥꯝ ꯋꯥꯈ꯭ꯔꯦ ꯀꯥꯢ ꯀꯥꯢꯗꯅꯣ ꯊꯤꯔꯒꯅꯦ ꯀꯩꯅꯣ ꯇꯧꯔꯤꯅꯤ ꯃꯤꯁꯦ ꯍꯦꯛꯇ ꯂꯥꯏꯟꯗ ꯂꯦꯞꯅꯔꯒ ꯂꯩ ꯍꯥꯏꯌꯦꯕ ꯑꯩꯈꯣꯏ ꯍꯦꯛ ꯂꯣꯏꯕꯒ ꯃꯤ ꯑꯃꯃꯨꯛ ꯆꯠ ꯑꯃꯃꯨꯛ ꯆꯠ ꯈꯪꯗꯦ ꯍꯧꯖꯤꯛꯀꯥꯟꯁꯤ ꯃꯤꯈꯩꯁꯤꯅ ꯄꯨꯡꯄꯥꯗ ꯄꯥꯈꯠꯅꯔꯕ꯭ꯔꯥ ꯀꯩꯅꯣ ꯅꯣꯡꯒ ꯂꯥꯛꯅꯤ ꯈꯖꯥꯎ ꯇꯥꯅꯤ ꯈꯣꯠꯅꯤ ꯍꯥꯏꯕꯗꯨꯗ ꯃꯃꯥꯡ ꯆꯍꯤꯁꯨ ꯍꯦꯛ ꯌꯩꯕꯗꯣ ꯀꯩꯅꯣ ꯇꯧꯔꯒ ꯐꯧ ꯃꯌꯥꯝ ꯊꯣꯛꯇꯧꯕꯗꯨꯗ ꯅꯣꯡꯗꯣ ꯑꯃꯨꯛ ꯂꯥꯛꯁꯟꯗꯅ ꯐꯧ ꯈꯥꯎꯔꯒ ꯊꯝꯕ ꯑꯗꯒꯤ ꯇꯧꯕ ꯃꯌꯥꯝꯗꯣ ꯂꯣꯏꯅ ꯃꯥꯡꯉꯤꯗꯧ ꯑꯗꯒꯤ ꯑꯃꯨꯛ ꯂꯧꯗꯣ ꯈꯥꯎꯕ ꯂꯣꯏꯔꯒꯅꯦ ꯀꯨꯏꯅꯁꯨ ꯍꯦꯛ ꯊꯝꯅꯤꯡꯗꯕ ꯍꯥꯏꯇꯥꯔꯦ ꯍꯟꯗꯛꯇꯣ ꯑꯗꯨꯝ ꯄꯥꯎꯗꯒ ꯌꯥꯎꯋꯤꯗꯅ ꯃꯤꯒꯤ ꯐꯕꯣꯡꯝ ꯈꯣꯝꯃꯒ ꯊꯝꯃꯝꯕꯗꯣ ꯃꯩ ꯊꯥꯗꯣꯛꯑꯝꯃꯦꯒꯨꯝꯕ ꯑꯃꯒꯨꯝꯕ ꯑꯗꯨꯗꯨꯅꯅꯦ ꯑꯁ ꯑꯗꯒꯤ ꯑꯩꯈꯣꯏꯁꯨ ꯃꯃꯥꯡ ꯆꯍꯤꯗꯅꯦ ꯑꯗꯨꯃꯥꯏꯅ ꯈꯣꯝꯃꯒ ꯗꯝꯕꯨꯔ ꯎꯞꯁꯜꯂ ꯊꯝꯃꯒ ꯗꯝꯕꯨꯔ ꯃꯤꯅ ꯍꯨꯔꯥꯟꯕꯤꯈꯤꯕ ꯈꯣꯠꯈꯤꯕꯒ ꯌꯥꯝ ꯌꯥꯎꯔꯕꯅꯦ ꯑꯗꯨꯅꯅꯦ ꯑꯩꯈꯣꯏꯁꯨ ꯌꯥꯔꯤꯉꯩ ꯈꯔ ꯊꯨꯅꯅ ꯌꯩꯍꯧꯔꯒꯦꯅ ꯈꯜꯂꯕꯅꯦ ꯍꯟꯗꯛꯁꯤꯗ
ꯍꯣꯏ ꯍꯣꯏ ꯑꯗꯨꯃꯥꯏꯅ ꯇꯧꯔꯁꯤꯅꯦ ꯑꯩꯈꯣꯏꯒꯤꯁꯨꯅꯦ ꯑꯩꯈꯣꯏꯒꯤꯗꯤ ꯂꯣꯏꯒꯔꯦꯕ ꯌꯩꯕꯗꯣ ꯑꯗꯣ ꯂꯧꯗꯣ ꯇꯪꯈꯥꯏ ꯑꯃꯗꯤ ꯃꯦꯆꯤꯟꯅ ꯌꯩꯌꯦ ꯑꯗꯨꯒ ꯇꯪꯈꯥꯏ ꯑꯃꯗꯤ ꯈꯨꯠꯅ ꯌꯩꯌꯦꯕꯀꯣ ꯈꯨꯠꯅ ꯌꯩꯁꯤꯅ ꯀꯩꯒꯤꯅꯣ ꯍꯥꯏ ꯆꯦꯡꯒꯨꯝ ꯊꯥꯢꯌꯦꯕ ꯑꯗꯨꯅ ꯆꯔꯨꯗꯣ ꯍꯥꯏꯗꯤ ꯈꯨꯠꯅ ꯌꯩꯕꯒꯤ ꯆꯔꯨꯅ ꯍꯦꯟꯅ ꯇꯧꯕꯗꯨꯅ ꯐꯩꯌꯦꯒꯤ ꯑꯗꯨꯃꯥꯏꯅ ꯇꯧꯕꯅꯦꯕ ꯑꯁ ꯊꯥꯏꯒꯤꯗꯣ ꯌꯦꯡꯕꯗꯣ ꯀꯌꯥ ꯅꯨꯡꯁꯤꯒ꯭ꯔꯦ ꯍꯥꯏꯗꯤ ꯆꯩꯔꯣꯡꯅꯒ ꯇꯧꯔ ꯃꯤ ꯑꯅꯤꯅꯒ ꯆꯞ ꯃꯥꯟꯅ ꯃꯥꯟꯅꯅꯒ ꯇꯧꯔꯒ ꯇꯧꯕꯗꯣ ꯌꯥꯝ ꯅꯨꯡꯉꯥꯏꯌꯦ ꯎꯕꯗ ꯌꯥꯝꯅ ꯅꯨꯡꯁꯤꯌꯦ ꯊꯥꯏꯅꯒꯤ ꯍꯥꯏꯗꯤ ꯑꯉꯥꯡ ꯑꯣꯏꯔꯤꯉꯩꯗ ꯑꯩꯈꯣꯏꯅ ꯅꯍꯥꯟꯋꯥꯏ ꯒ꯭ꯌꯥꯟ ꯇꯥꯕꯣꯢ ꯇꯥꯗꯕꯣꯢ ꯀꯥꯟꯗ ꯅꯤꯡꯁꯤꯡꯈꯤꯕ ꯎꯈꯤꯕꯗꯣ ꯑꯗꯨ ꯑꯗꯨꯝ ꯎꯅꯦ ꯍꯧꯖꯤꯛ ꯑꯣꯏꯔꯕꯅꯤ ꯍꯥꯏꯗꯤ ꯀꯔꯤ ꯃꯣꯏꯒꯤ ꯐꯛ ꯀꯥꯏꯅ ꯑꯁꯥ ꯑꯠꯄꯥꯛꯥꯛꯄꯗꯣ ꯊꯥꯔꯒ ꯇꯧꯕꯗꯣ ꯌꯥꯝ ꯈꯪꯗꯦ ꯌꯥꯝ ꯅꯨꯡꯁꯤꯕꯅ ꯑꯗꯣ ꯍꯧꯖꯤꯛꯀꯥꯟꯗꯤ ꯑꯗꯨꯝꯕꯗꯣ ꯑꯝꯇ ꯎꯅꯗ꯭ꯔꯦꯗꯅ ꯍꯥꯏꯗꯤ ꯑꯃ ꯑꯅꯤ ꯈꯛꯇ ꯉꯥꯏ ꯃꯥꯏꯅ
ꯃꯥꯅꯦ ꯃꯥꯅꯦ ꯉꯍꯥꯟꯋꯥꯏꯗꯤ ꯑꯩꯈꯣꯏꯁꯨ ꯍꯩꯕ ꯍꯩꯇꯕꯣꯏ ꯂꯕꯨꯨꯛ ꯀꯨꯝꯕꯗꯣ ꯃꯤꯅ ꯀꯨꯝꯅꯔꯕꯅꯤ ꯁꯥꯗꯅ ꯀꯨꯝꯕ ꯌꯥꯎꯕꯗ ꯉꯥꯏꯇꯧꯔꯒ ꯊꯑꯣꯏꯅ ꯀꯨꯝꯃꯤꯅꯦ ꯑꯗꯨꯗꯨꯒ ꯃꯣꯏꯅ ꯌꯩꯕ ꯍꯧꯕꯒꯤ ꯆꯖꯔꯨꯅꯒ ꯇꯧꯔꯒ ꯐꯝꯃꯝꯒ ꯁꯦꯝꯕꯤꯔꯒ ꯃꯤꯒꯤ ꯊꯕꯛ ꯋꯥꯅ ꯁꯨꯔꯤꯗꯣ ꯑꯩꯈꯣꯏꯁꯤꯅ ꯐꯝꯃꯒ ꯆꯥꯔ ꯌꯦꯡꯉꯤꯅꯤ ꯑꯗꯨꯒꯤ ꯅꯨꯡꯉꯥꯏꯕꯒꯗꯣ ꯍꯧꯖꯤꯛꯀꯥꯟ ꯑꯉꯥꯡꯁꯤꯡꯁꯦ ꯑꯝꯇ ꯈꯪꯗ꯭ꯔꯕꯅꯤ ꯇꯧꯔꯤꯁꯦ ꯑꯗꯣ ꯅꯣꯏꯒꯤ ꯂꯧ ꯀꯩꯅꯣ ꯇꯧꯋꯦ ꯍꯥꯏꯕꯨ ꯀꯌꯥ ꯌꯥꯝꯅ ꯊꯣꯛꯒꯦ ꯍꯟꯗꯛꯁꯤꯕꯣ
ꯑꯩꯈꯣꯏ ꯍꯟꯗ ꯇꯤꯍꯧꯗꯨꯕꯣ ꯃꯣꯟ ꯕꯣꯔꯥꯗꯣꯥ ꯃꯔꯐꯨꯃꯨꯛ ꯊꯣꯛꯑꯦ ꯌꯥꯝꯅ ꯊꯣꯛꯑꯦꯗ ꯍꯥꯏꯗꯤ ꯂꯧꯗꯣ ꯁꯪꯉꯝꯃꯅꯤ ꯈꯛꯇꯅꯤ ꯑꯗꯨꯗꯨꯗꯤ ꯃꯣꯟ ꯕꯔꯥ ꯃꯔꯐꯨ ꯍꯥꯏꯗꯣ ꯑꯩꯁꯨ ꯌꯥꯝꯃꯜꯂꯕꯅꯦ ꯍꯟꯗꯛꯇꯤ ꯃꯌꯥꯝ ꯊꯣꯛꯑꯦꯅ ꯈꯣꯏꯕꯥꯗꯣ ꯍꯔꯥꯎꯕꯗꯅꯦ ꯃꯤ ꯁꯪꯉꯝ ꯑꯅꯤ ꯂꯣꯛꯄꯗꯕꯨ ꯐꯧꯕ꯭ꯔꯥ ꯅꯤꯐꯨ ꯌꯥꯡꯈꯩꯗ ꯊꯣꯛꯅꯩꯑꯌꯦꯅ ꯑꯗꯨꯒ ꯑꯩꯈꯣꯏꯒꯤꯗꯤ ꯃꯔꯐꯨꯃꯨꯛ ꯊꯣꯛꯑꯦ ꯍꯟꯗꯛꯇꯤ ꯂꯥꯎ ꯌꯥꯝ ꯂꯥꯏ ꯌꯥꯏ ꯏꯁꯣꯔꯅ ꯆꯥꯟꯕꯤꯔꯦꯅ ꯑꯩꯈꯣꯏꯕꯥꯗꯣ ꯍꯔꯥꯎꯕꯅ ꯍꯥꯏꯗꯤ ꯆꯪꯈꯤꯕ ꯄꯩꯁꯥ ꯃꯌꯥꯝꯗꯣ ꯄꯥꯃꯨ ꯔꯒꯗ ꯁ ꯂꯥꯟ ꯊꯣꯛꯄꯤꯔꯛꯑꯗꯤ ꯆꯍꯤ ꯈꯨꯗꯤꯡꯒꯤꯅꯦ ꯅꯣꯏꯗꯤ ꯀꯌꯥꯝ ꯊꯣꯛꯇꯧ ꯃꯥꯥꯟꯈꯤꯦ ꯅꯣꯏ ꯂꯧ ꯀꯌꯥꯝ ꯁꯨꯒꯦ
ꯑꯩꯈꯣꯏꯗꯤ ꯌꯥꯝꯗꯦꯗ ꯁꯪꯉꯝ ꯑꯉꯝ ꯁꯉꯝ ꯑꯉꯝ ꯁꯪꯒꯝ ꯑꯃ ꯃꯈꯥꯏꯃꯨꯛ ꯈꯛꯇ ꯑꯣꯏꯕꯅꯦ ꯑꯗꯣ ꯐꯧꯕꯨꯗꯤ ꯍꯟꯗꯛ ꯐꯩꯌꯦ ꯈꯣꯠꯂꯦꯅꯒꯗꯤ ꯍꯥꯏꯅꯕꯅꯦ ꯑꯗꯨꯅꯤ ꯑꯗꯨꯃꯥꯏꯅ ꯈꯔ ꯌꯥꯝꯅ ꯊꯣꯛꯑꯗꯤ ꯑꯩꯈꯣꯏꯒꯤ ꯆꯥꯕꯩꯁꯨ ꯆꯥꯕ ꯆꯍꯤꯗꯣ ꯑꯗꯨꯝ ꯀꯣꯟꯅꯩꯗꯅ ꯑꯗꯒꯤ ꯄꯩꯁꯥ ꯑꯃꯁꯨ ꯁꯤꯃ ꯂꯩꯔꯛꯇ꯭ꯔꯦ ꯍꯥꯏꯔꯁꯨ ꯈꯤꯇꯪꯗ ꯇꯥꯏꯅ ꯈꯣꯠꯅ ꯇꯧꯔꯁꯨ ꯑꯗꯨꯝ ꯃꯦꯟꯈꯠ ꯃꯦꯟꯊꯗꯣ ꯑꯋꯥꯠ ꯑꯄꯥ ꯃꯆꯤꯠ ꯃꯀꯣꯡꯗꯣ ꯃꯦꯟꯕ ꯌꯥꯔꯤꯅꯦꯕ ꯑꯗꯨ ꯅꯣꯏꯗꯤ ꯌꯥꯝ ꯐꯩꯅꯦ ꯑꯗꯨꯝ ꯂꯧꯗꯣ ꯂꯩ ꯌꯩꯕ ꯂꯣꯏꯔꯒ ꯆꯔꯨꯒ ꯑꯗꯨꯝ ꯃꯥꯡꯍꯟꯗ꯭ꯔꯤꯗꯣ ꯆꯦꯡꯒꯨꯝ ꯀꯩꯀꯥ ꯊꯥꯏ ꯈꯣꯠꯂꯦꯒ ꯍꯥꯏꯔꯤꯗꯣ ꯑꯗꯨꯝ ꯍꯟꯗꯛꯁꯨ ꯊꯥꯈ꯭ꯔꯕꯣ ꯀꯃꯥꯏꯅ ꯇꯧꯔꯤꯒꯦ ꯀꯔꯝ ꯀꯥꯟꯗꯒ ꯆꯥꯕ ꯈꯣꯠꯄ ꯍꯦꯛꯄ ꯈꯣꯠꯄ ꯌꯥꯗꯣꯏꯅꯣ
ꯑꯣ ꯍꯟꯗꯛꯀꯤꯗꯣ ꯊꯥꯅꯕꯅꯦ ꯑꯩꯈꯣꯏꯕꯥꯅ ꯆꯔꯨꯗꯣ ꯀꯛꯑꯒꯅꯦ ꯑꯗꯨꯗꯣ ꯏꯁꯤꯡꯗ ꯑꯃꯨꯛ ꯇꯤꯡꯉꯒ ꯊꯝꯗꯣꯏꯅꯦꯕ ꯑꯍꯤꯡ ꯑꯃꯃꯨꯛ ꯀꯩꯃꯨꯛ ꯆꯣꯠꯍꯟꯗꯣꯏꯅꯦꯕ ꯏꯁꯤꯡ ꯃꯅꯤꯜ ꯌꯥꯎꯍꯟꯗꯣꯏꯅꯦꯕ ꯑꯗꯨꯒ ꯆꯔꯨꯒꯤ ꯑꯌꯥꯛꯄ ꯀꯩꯅꯣꯒꯩꯗꯣ ꯈꯔ ꯂꯧ ꯊꯣꯛꯈꯤꯅꯕ ꯇꯤꯡꯗꯣꯏꯅꯦꯕꯀꯣ ꯑꯗꯨ ꯇꯤꯡꯉꯤꯌꯦ ꯍꯧꯖꯤꯛ ꯑꯗꯨꯒꯅꯦ ꯆꯦꯔꯪ ꯄꯦꯛꯀꯦꯠ ꯑꯃꯃꯝꯗ ꯍꯥꯜꯂꯒꯅꯦ ꯊꯝꯗꯣꯏꯅꯦ ꯃꯔꯨꯗꯣ ꯆꯥꯏꯁꯤꯜꯂꯒ ꯆꯔꯨꯗꯨꯗ ꯍꯨꯠꯇꯣꯛꯇꯣꯏꯅꯦꯕ ꯆꯦꯔꯪꯗꯣ ꯈꯔ ꯈꯔ ꯃꯈꯨꯟ ꯃꯈꯨꯟ ꯑꯗꯨꯃꯥꯏꯅ ꯇꯧꯗꯣꯏꯅꯦ ꯍꯧꯖꯤꯛꯀꯤꯗꯤ ꯆꯔꯨꯗꯣ ꯀꯛꯇꯤ ꯀꯛꯑꯦ ꯑꯗꯨꯒ ꯇꯤꯡꯉꯤꯌꯦ ꯑꯩꯈꯣꯏ ꯕꯥꯅ ꯉꯁꯤ ꯍꯌꯦꯡꯒꯨꯝꯕꯗꯤ ꯆꯦꯔꯪꯗ ꯍꯥꯟꯖꯤꯜꯂꯗꯧ ꯃꯥꯜꯂꯦ ꯅꯤꯡꯊꯝꯊꯥꯗ ꯊꯥꯕꯅꯝꯅ ꯍꯦꯟꯅ ꯄꯛꯅꯩꯌꯦꯕ ꯃꯣꯏꯁꯦ ꯑꯗꯣ ꯀꯥꯂꯦꯟꯗ ꯊꯥꯕꯗꯤ ꯈꯔ ꯔꯤꯛꯁ ꯂꯩ ꯍꯥꯏꯗꯤ ꯊꯥꯕꯅꯤꯅꯀꯣ ꯑꯗꯒꯤ ꯈꯔ ꯃꯣꯏꯗꯣ ꯍꯧꯒꯟꯗꯦꯕ ꯑꯗꯨꯅ ꯅꯤꯡꯊꯝ ꯊꯥꯗ ꯑꯣꯏꯅ ꯍꯧꯖꯤꯛ ꯈꯔ ꯌꯥꯝꯅ ꯊꯥꯅꯕꯅ ꯀꯟꯅ ꯇꯧꯔꯤꯑꯀꯣ ꯑꯩꯈꯣꯏꯕꯥꯅ
ꯐꯔꯦ ꯐꯔꯦ ꯑꯗꯨꯝ ꯑꯗꯨ ꯄꯥꯜꯂꯛꯄꯒ ꯑꯗꯨꯝ ꯍꯥꯏꯔꯛꯎꯀꯣ ꯍꯦꯛꯇ ꯍꯦꯛꯄꯗꯣ ꯂꯥꯛꯇꯣꯏꯅꯤ ꯑꯗꯨꯗꯨꯒ ꯂꯩꯕ ꯈꯣꯠꯄꯗꯣ ꯇꯧꯗꯣꯏꯅꯤ ꯍꯦꯛꯑꯒ ꯈꯨꯠꯅꯒ ꯍꯦꯛꯄꯗꯣ ꯌꯥꯝ ꯍꯦꯛꯅꯤꯡꯉꯦ ꯍꯥꯏꯕ ꯃꯣꯏꯒꯤ ꯆꯔꯨꯗꯩꯒ ꯇꯧꯔꯒ ꯌꯥꯝꯅ ꯅꯨꯡꯉꯥꯏꯗꯧ ꯃꯥꯟꯕꯗꯣ ꯑꯗꯨꯗꯣ ꯑꯗꯨꯝ ꯂꯩꯒꯦ ꯍꯦꯛ ꯁꯨꯃꯥꯏꯅ ꯄꯥꯜꯂꯦ ꯆꯥꯕ ꯌꯥꯔꯦ ꯑꯗꯨꯝ ꯌꯣꯟꯕ ꯌꯥꯔꯦꯒ ꯍꯥꯏꯔ ꯀꯥꯟꯗ ꯃꯔꯣꯟꯁꯨ ꯍꯥꯏꯔꯛꯎꯀꯣ
ꯍꯣꯏ ꯍꯣꯏ ꯍꯥꯏꯔꯛꯀꯦ ꯑꯁ ꯂꯩꯗ꯭ꯔꯁꯨ ꯑꯗꯨꯝ ꯅꯁꯥꯅ ꯍꯦꯛꯑꯒ ꯆꯥꯅꯤꯡꯕꯈꯩꯗꯣ ꯑꯗꯨꯝꯅ ꯌꯨꯝꯗ ꯄꯨꯖꯀꯣ ꯄꯥꯟꯕꯒ ꯍꯦꯛꯄ ꯌꯥꯕꯒꯅꯦ ꯑꯗꯨꯝ ꯍꯥꯏꯔꯛꯀꯦ ꯌꯥꯝ ꯅꯨꯡꯉꯥꯏꯕꯅꯦ ꯑꯁ ꯄꯥꯝꯕꯤ ꯑꯃꯇꯪ ꯍꯦꯛꯄꯗꯅꯦ ꯐꯖꯅ ꯆꯥꯎꯅ ꯐꯖꯅ ꯃꯄꯨꯡ ꯐꯥꯅꯒ ꯇꯥꯗꯗꯤꯅꯦ ꯀꯦꯖꯤ ꯇꯪꯈꯥꯏꯒ ꯇꯥꯕ ꯌꯥꯎꯋꯦ ꯍꯥꯏꯕ ꯑꯗꯨꯝꯕꯗꯣ ꯍꯥꯏꯗꯤ ꯑꯃꯇꯪꯅ ꯑꯗꯨꯃꯥꯏꯅ ꯍꯥꯏꯕ ꯇꯥꯔꯗꯤ ꯄꯩꯁꯥꯗꯣ ꯃꯌꯥꯝ ꯆꯣꯡꯊꯣꯛꯇꯣꯔꯤꯗꯅ ꯑꯗꯨꯅꯅꯦ ꯐꯖꯅ ꯁꯦꯟꯅꯗ꯭ꯔꯗꯤ ꯁꯤꯁꯨ ꯌꯥꯗꯦ ꯃꯤꯅꯤꯟ ꯇꯥꯕꯁꯨ ꯌꯥꯗꯦꯕꯀꯣ ꯃꯣꯏꯁꯦ ꯑꯗꯨ ꯐꯖꯅ ꯇꯧꯋꯦ ꯑꯗꯨꯝ ꯍꯥꯏꯔꯛꯀꯦ ꯂꯥꯛꯑꯣ ꯑꯗꯣ ꯑꯩ ꯊꯝꯃꯒꯦ ꯅꯪꯒꯤ ꯅꯣꯏꯒꯤ ꯂꯧ ꯂꯣꯏ ꯌꯩꯕꯩꯗꯣ ꯑꯃꯨꯛ ꯃꯇꯝꯗꯨꯣ ꯌꯧꯔꯀꯥꯟꯗ ꯅꯤꯡꯁꯤꯡꯉꯣꯏ ꯀꯥꯎꯕꯨꯗꯤ ꯀꯥꯎꯔꯣꯏ ꯑꯗꯨꯏꯁꯨ ꯑꯗꯨꯝ ꯍꯥꯏꯐꯦꯠ ꯅꯤꯡꯁꯤꯡꯉꯣ
ꯍꯣꯏ ꯍꯣꯏ ꯑꯩ ꯍꯥꯏꯔꯛꯒꯦ ꯀꯦ ꯑꯩꯁꯨꯅꯦ ꯂꯧ ꯈꯥꯎꯕꯒꯤ ꯃꯤꯈꯩꯗꯣ ꯑꯝꯇ ꯍꯥꯏꯔꯨꯈꯤꯒꯦ ꯊꯝꯃꯦ ꯊꯝꯃꯦ ꯑꯗꯨꯗꯤ ꯀꯣ
ꯍꯣ ꯍꯣꯏ